ꯍꯜꯂꯣ
ꯇꯥꯔꯦꯀꯣ?
ꯇꯔꯦ ꯇꯥꯔꯦ ꯇꯥꯔꯦ ꯆꯛ ꯆꯥꯔꯕ꯭ꯔꯣ?
ꯆꯥꯔꯦ꯫ ꯅꯪꯒꯤ ꯆꯥꯕꯤꯔꯕꯣ?
ꯆꯥꯔꯦ꯫
ꯀꯩ ꯃꯊꯦꯜ ꯆꯒꯦ?
ꯉꯁꯤ ꯃꯊꯦꯜ ꯄ‌ꯣꯛꯁꯥ ꯆꯍꯔꯦ꯫
ꯋꯥꯎ
ꯑꯩꯁꯨ ꯆꯥꯕ ꯂꯣꯏꯔꯦ ꯍꯣꯔꯦꯟ ꯐꯨꯕꯣꯜ ꯌꯦꯡꯁꯦꯀꯣ꯫
ꯗꯣ ꯑꯩꯈꯣꯏ ꯍꯨꯠꯕꯣꯜ ꯌꯦꯡꯕꯗꯣ ꯀꯔꯤ ꯆꯥꯐꯝ ꯍꯥꯏꯕ ꯆꯥꯁꯦ ꯍꯥꯏꯕ꯭ꯔꯣ?
ꯑꯗꯨꯝ ꯌꯦꯡꯉꯣ ꯁꯞꯅꯤꯡꯉꯥꯏ ꯑꯗꯨꯃꯥꯏ ꯂꯩꯕꯗꯤ ꯇꯥꯕꯤꯗꯕꯤꯀꯣ꯫
ꯍꯥ
ꯍꯦꯕꯤꯗ ꯅꯠꯇꯕꯤꯗ ꯑꯗꯨꯝ, ꯁꯥꯟꯅꯕ ꯑꯣꯏꯅ ꯆꯥꯅꯤꯡꯉꯥꯏ ꯑꯃꯗꯤ ꯆꯥꯕ ꯌꯥꯔꯒꯅꯤꯕ꯫
ꯑꯗꯨ ꯂꯩꯁꯦ ꯍꯥꯏꯔꯗꯤ ꯍꯥꯏꯗꯤ
ꯑꯍꯣꯏ ꯆꯠꯁꯤꯁꯦ ꯑꯗꯨ ꯉꯍꯥꯚ ꯂꯩꯔ ꯆꯠꯁꯦ꯫
ꯍꯥꯥ ꯇꯥꯕ꯭ꯔꯣ?
ꯃꯨꯟꯗꯥ ꯌꯥꯝ ꯅꯨꯡꯉꯥꯏꯕ ꯃꯜꯂꯤꯗ ꯏꯟꯁꯥꯡ ꯑꯍꯥꯎꯕ ꯆꯕꯅꯤꯅ꯫
ꯎꯝ
ꯏꯁꯩ ꯌꯥꯝ ꯉꯡꯈꯠ ꯂꯦ꯫
ꯅꯪꯒꯤ ꯈꯨꯅꯣꯛꯅ ꯍꯦꯟꯅ ꯅꯣꯛꯅꯤꯡꯉꯦ꯫ ꯑꯗꯣ
ꯎꯝ꯫
ꯑꯩꯈꯣꯏ ꯀꯩꯅꯣꯃ ꯌꯦꯡꯒꯦ ꯇꯧꯕ ꯌꯨꯝꯗꯤ ꯏꯟꯐꯣꯔꯝ ꯇꯧꯗ꯭ꯔꯤꯌꯦ꯫ ꯅꯪ ꯍꯥꯏꯕ꯭ꯔꯣ ꯉꯥꯁꯥꯏ꯫ ꯃꯃꯥ ꯁꯥꯕꯤꯗ ꯅꯪ ꯍꯥꯏꯕ꯭ꯔꯕ꯫
ꯍꯥꯏꯗꯦ꯫
ꯑꯩꯈꯣꯏ ꯏꯆꯦ ꯆꯥꯎꯕꯤꯗꫭ ꯑꯗꯨꯁꯨ ꯐꯣꯟ ꯇꯧꯋꯦꯕ ꯑꯗꯨ ꯃꯥꯁꯨ ꯄꯥꯏꯈꯠꯇꯦ ꯉꯥꯁꯥꯏ꯫ ꯃꯥꯗꯤ ꯐꯨꯠꯕꯣꯜ ꯌꯦꯡꯗꫠꯔꯥ ꯌꯦꯡꯉꫭꯏꯔꯥ ꯈꯪꯗꯦ꯫ ꯇꯥꯕ꯭ꯔꫭ꯫
ꯃꯥꯅ ꯇꯥꯔꯗꯤ ꯇꯥꯕ꯭ꯔꫭ꯫ ꯍꯜꯂꯣ꯫
ꯍꯜꯂꯣ ꯇꯔꯤꯌꯦ꯫
ꯅꯪꯒꯤ ꯅꯦꯠꯋꯥꯔꯛꯔ ꯑꯩꯒꯤ ꯅꯦꯠꯋꯥꯔꯛꯔ ꯇꯥꯠ ꯇꯥꯠ ꯑꯃꯥ ꯇꯠꯄ ꯌꯧ
ꯑꯣ ꯃꯦꯁꯦꯖ ꯂꯥꯛꯄꯒꯤꯅꯦ꯫
ꯑꯣ꯫
ꯀꯩ ꯁꯂꯦꯅ ꯊꯝꯒꯦꯀꫭ꯫
ꯍꯣꯏ ꯄꯥꯈꯪꯒꯤ ꯃꯦꯁꯦꯖ ꯂꯥꯛꯄꯅꯦ꯫
ꯁꯣꯝꯗ ꯕꯤꯖꯤ ꯑꯣꯏꯔꯤꯉꯩꯗ꯫
ꯅꯍꯥꯟꯒꯤꯗꯤ ꯄꯛꯑꯞ ꯇꯧꯔꯔꯣꯏꯌꯦ꯫
ꯑꯍꯥꯟꯒꯤꯗꯣ꯫
ꯍꯣꯏ꯫
ꯑꯁ ꯀꯨꯏꯈ꯭ꯔꯦ ꯐꯥꯎꯅꯗꯕ ꯋꯥꯟ ꯃꯟꯊ ꯍꯦꯟꯈ꯭ꯔꯅꯤ꯫
ꯑꯁ ꯏꯕꯅꯤ ꯐꯖꯟꯅ ꯁꯥꯎꯅꯥꯔꯒꯥ ꯇꯣꯛꯑꯦ꯫
ꯎꯝ
ꯍꯣꯏ ꯑꯗꯨꯒꯨꯝꯕꯗꯣ ꯌꯥꯝ ꯋꯥꯕꯅꯦ ꯑꯁ
ꯆꯠꯄ ꯊꯣꯛꯄꯥ ꯁꯨ ꯌꯥꯝ ꯐꯥꯔꯛ ꯇꯕꯗ‌ꯣ
ꯗꯨꯝ ꯍ‌ꯦꯛꯇ ꯆꯤꯡꯅꯗꯝꯃꯤꯅ ꯊꯣꯛꯄ ꯔ‌ꯣꯝꯗ ꯌꯥꯝ ꯅꯨꯉꯥꯏꯇꯝ
ꯍꯥꯟꯅ ꯃꯃꯥꯡ ꯗꯗꯤ ꯕ‌ꯣ ꯋꯥꯊꯤꯁꯤꯅ ꯉꯥꯡꯈꯒꯔꯅꯤ ꯑꯗꯨꯒ ꯍꯣꯔꯦꯟ ꯍꯟ ꯕꯦꯛ ꯇꯧꯋꯦ ꯍꯥꯏꯔꯁꯨ ꯅꯨꯡꯉꯥꯏꯇꯕꯗꯤ ꯗꯨꯝ ꯂꯩꯌꯦ ꯗꯅ
ꯎꯝ
ꯎꯝ ꯀ‌ꯣꯂ‌ꯦ
ꯐꯔꯦ ꯗ ꯑꯗꯨꯗꯤ ꯇꯣꯉꯥꯟꯅ
ꯎꯝ
ꯑꯣꯏꯅꯕꯗꯤ ꯀ‌ꯣꯏꯅꯕꯗꯤ ꯀꯂꯥꯁ ꯊ‌ꯦꯟꯅ‌ꯦ
ꯏꯆꯦ ꯑꯩ ꯈꯣꯡꯗꯣ ꯏ ꯊꯣꯛꯈꯔ‌ꯦ ꯉꯍꯥꯛꯇꯪ ꯇꯦꯞ ꯅꯞꯈꯤꯒꯦ
ꯏꯆꯦ ꯗꯤꯝ ꯑꯈ‌ꯣꯏ ꯌꯨꯝꯗ ꯃꯥꯂ‌ꯦꯒ‌ꯣ
ꯀꯅꯔ‌ꯣ
ꯏꯆꯦꯗꯣ ꯐꯣꯟ ꯃꯅꯨꯡꯗ ꯂꯩꯕꯗꯣ
ꯑ‌ꯦ ꯑꯦ ꯃꯄꯥꯟꯗ ꯃꯤ ꯄꯥꯎ ꯇꯥꯔ ꯂꯩꯕꯒꯤꯅꯦ ꯀꯃꯥꯏꯅ ꯑꯩꯉ‌ꯣꯟꯗ ꯐ‌ꯣꯟ ꯄꯥꯏꯅꯔꯒ
ꯌꯦꯡꯕ ꯌꯥꯏꯅ
ꯑꯩꯗꯤ ꯃꯜꯇꯤ ꯇꯥꯛꯁ꯭ꯀꯤꯡ ꯍꯩꯇꯦ
ꯇꯝꯍꯟꯒꯦ ꯑꯩꯅ ꯍꯩꯇꯕ ꯃꯌꯥꯝꯗꯣ ꯍꯩꯔꯛꯑꯣꯏ ꯇꯝꯍꯟ
ꯇꯧꯗ‌ꯦ ꯑꯗꯨꯒꯨꯝꯕ
ꯎꯝ ꯑꯩꯅ ꯇꯧ ꯍꯟꯒꯦ ꯅꯪꯒꯤ ꯕ꯭ꯔ‌ꯦꯟꯗ‌ꯣ ꯑꯣꯄꯔꯦꯁꯟ ꯇꯧꯔꯒ ꯐꯥꯠꯇꯣꯛ꯭ꯔꯒ
ꯌꯥꯝ ꯐꯥꯕ ꯋꯥꯅ‌ꯦ ꯑꯗꯨꯗꯤ ꯉꯁꯤꯒꯤ ꯅꯨꯡꯊꯤꯜ ꯇꯨꯝꯕ꯭ꯔꯣ
ꯑꯩ ꯅꯨꯡꯊꯤꯟ ꯇꯨꯝꯕ ꯍꯩꯇ‌ꯦ
ꯉꯤꯍ‌ꯦ ꯑꯁ ꯅꯪ ꯑꯃꯨꯛꯀ ꯅꯃꯤꯠ ꯅꯥꯕ ꯍꯧꯒꯅꯤꯀꯣ ꯊꯦꯡꯅ ꯇꯨꯝꯔꯥ ꯑꯥ
ꯅꯪ ꯈꯪꯗꯕꯩꯅꯦ꯫
ꯑꯥꯏ ꯑꯁ ꯂꯩꯅꯥ ꯑꯇ‌ꯣꯞꯄꯒ ꯅꯪ ꯈꯪꯗꯕ‌ꯩ꯫
ꯃꯤꯁꯣꯗ ꯐꯪꯉꯦꯕꯥ꯫
ꯎꯝ꯫
ꯑꯣ ꯍꫭꯏ꯫ ꯑꯗꯣ ꯅꯍꯥꯟꯃꯛ ꯑꯩꯒꯤ ꯏꯅꯃꯒꯤ ꯄꯣꯠꯇꯤ ꯂꯥꯏꯅ ꯈꫭꯏꯅ ꯑꯣꯗꯔ ꯇꯧꯕꯗꫭ꯫
ꯂꯥꯛꯑꯦꯕꯥ꯫
ꯍ‌ꯣꯏ ꯀ꯭ꯔꯤꯝ ꯑꯣꯔꯗꯔ ꯇꯧꯕꯗꯨ ꯂꯛꯑꯦ ꯍꯥꯏꯑꯦ꯫
ꯑꯣ ꯑꯩꯁꯨ ꯅꯍꯥꯟꯗꯒꯤ ꯂꯥꯛꯇ‌ꯦ ꯂꯩꯌꯦꯕꯀꯣ꯫ ꯑꯗꯨꯒ ꯃꯥꯒꯤ ꯄꯣꯠ ꯅꯍꯥꯟ ꯑꯃꯔꯛꯇꯤ ꯂꯥꯛꯑꯦ꯫
ꯌꯦꯟꯕ ꯌꯥꯏ ꯑꯗꯨꯕꯨ ꯆꯦꯡ ꯆꯦꯡ ꯇꯧꯔꯒ ꯄꯥꯕꯁꯨ ꯌꯥꯏ꯫
ꯇꯦ ꯅꯪꯅ ꯑꯃ ꯀꯛꯑ ꯑꯩꯅ ꯑꯃ ꯀꯛꯄꯁꯨ ꯑꯗꯨꯝ ꯌꯥꯏꯑꯦꯅ ꯂꯥꯏꯔꯤꯛꯇꯣ ꯏꯟꯇꯔꯦꯁꯇꯤꯡ ꯑꯣꯏꯕ ꯑꯗꯨꯝ ꯅꯪ
ꯑꯝ ꯑꯦꯛꯖꯥꯝꯄꯜ ꯊ꯭ꯔꯤ ꯍꯟꯗ꯭ꯔꯦꯠ ꯈꯔ ꯍꯦꯟꯕꯈꯣꯏꯁꯦ
ꯎꯝ꯫
ꯅꯕꯨꯛ ꯍꯨꯝ ꯃꯔꯤꯒꯨꯝꯕ ꯑꯣꯏꯌꯦꯕ ꯑꯦꯛꯖꯥꯝꯄꯜ ꯏꯁ ꯗꯤꯚꯤꯁ ꯑꯣꯟꯂꯤ
ꯑꯗꯨꯗꯣ ꯄꯣꯠ ꯑꯅꯤꯒꯤ ꯃꯃꯟꯒꯨꯝꯕ ꯈꯛꯇꯗ ꯑꯣꯏꯅ ꯈꯪꯕ꯭ꯔꯥ꯫
ꯑꯣ ꯑꯣ ꯅꯪꯒꯤꯁꯦ ꯄꯦꯛꯇ ꯂꯥꯛꯑꯦ ꯍꯥꯏꯕ꯭ꯔꯣ꯫
ꯎꯝ ꯑꯗꯨ ꯁꯤꯡꯒꯜꯅꯁꯨ ꯂꯧꯕ ꯌꯥꯏꯑꯦꯕ ꯑꯗꯨ ꯁꯤꯡꯒꯜꯅ ꯂꯧꯔꯗꯤ ꯃꯟ ꯈꯔ ꯌꯥꯝ ꯕ ꯑꯗꯨ ꯑꯩꯈꯣꯏꯅ ꯄꯨꯟꯅ ꯂꯧꯔꯗꯤ ꯍꯣꯡꯉꯦꯕ꯫
ꯑꯣ ꯑꯗꯨꯒꯤ ꯅꯪꯒꯤꯁꯦ ꯑꯃꯟꯃꯝ ꯂꯧ
ꯍꯣꯏ ꯑꯩ ꯎꯍꯟꯒꯦ ꯍꯣꯔꯦꯟ ꯍꯣꯔꯦꯟ ꯀ‌ꯣꯜ ꯇꯧꯔꯛꯀ‌ꯦ꯫